ꯍꯂꯣ
ꯇꯥꯕ꯭ꯔꯥ ꯀꯩꯗꯧꯕ꯭ꯔꯣ ꯌꯥꯈ꯭ꯔꯕ꯭ꯔꯣ
ꯌꯥꯔꯦ
ꯀꯔꯤ ꯀꯔꯤ ꯇꯧꯕꯤꯕ꯭ꯔꯣ
ꯍꯥꯥ
ꯀꯔꯤ ꯇꯧꯕ꯭ꯔꯣꯕ
ꯐꯝꯔꯒꯂꯩꯌꯦ
ꯀꯔꯤ ꯆꯥꯛ ꯆꯥꯈ꯭ꯔꯕ꯭ꯔꯣ
ꯆꯥꯈ꯭ꯔꯦ
ꯀꯔꯤ ꯇꯧꯕꯤ
ꯑꯩꯅꯦ ꯑꯣꯗꯤ ꯀꯦꯃꯩ ꯅꯦ ꯑꯃ ꯆꯪꯅꯦ ꯌꯥꯃꯦ
ꯑꯣꯈꯦ ꯑꯗꯨꯗꯤ ꯑꯁ ꯅꯪꯁꯨ ꯈꯔ ꯍꯪꯉꯣꯅꯦ ꯀ꯭ꯔꯤꯔꯣ ꯑꯩꯅ ꯍꯪꯕ ꯉꯥꯛꯇ ꯉꯥꯏꯔꯦ
ꯅꯪꯗꯤ ꯆꯥꯛ ꯆꯥꯈ꯭ꯔꯕ꯭ꯔꯣ
ꯑꯈꯣꯏꯗꯤꯀꯣ ꯊꯣꯡꯔꯒ ꯂꯩꯌꯦ ꯅꯆꯤꯟꯅ ꯅꯆꯦꯅ ꯀꯣ ꯅꯆꯦꯅꯥ ꯉꯥꯔꯤ ꯂꯧꯕ ꯆꯜꯂꯤ ꯈꯣꯏꯅ ꯀꯩꯅꯣꯗ ꯑꯩꯅ ꯐꯝꯔꯤ ꯏꯅꯥꯎ ꯀꯩꯅꯣꯅꯦ ꯀꯥꯡꯍꯧ ꯇꯧꯋꯦ ꯑꯗꯨꯒ ꯎꯝ ꯀꯥꯡꯍꯧ ꯇꯧꯔꯒ ꯑꯃꯅ ꯏꯔꯣꯟꯕ ꯇꯧꯋꯦ ꯑꯗꯣ ꯑꯗꯨꯒ ꯇꯩꯅ ꯊꯕꯛ ꯆꯠꯂꯤ
ꯏꯇꯩꯅ
ꯍꯣꯏ ꯅꯇꯩꯩꯅ ꯊꯕꯛ ꯆꯠ ꯈ꯭ꯔꯦ
ꯉꯥꯏꯔꯦꯅꯦ ꯏꯝꯐꯥꯜꯗ ꯍꯦꯛ ꯂꯥꯛ ꯄꯨꯒ
ꯑꯗꯨꯅꯦ ꯍꯣꯏ ꯑꯩꯈꯣꯏꯗꯤ ꯄ꯭ꯔꯤꯟꯁꯦꯁ ꯇ꯭ꯔꯤꯠꯃꯦꯟ ꯇꯧꯕꯤꯔꯤꯌꯦ ꯅꯨꯡꯉꯥꯏꯔꯤꯕꯅꯦ ꯅꯠꯇꯦ ꯅꯪꯒꯤ ꯑꯉꯥꯡ ꯁꯤꯡꯗꯨꯕꯨ ꯀꯃꯥꯏ ꯀꯃꯥꯏ ꯇꯧꯔꯤꯒꯦ
ꯑꯩꯒꯤ ꯑꯉꯥꯡꯁꯤꯡꯗꯣ ꯂꯣꯏꯅ ꯇꯨꯝꯕꯤꯔꯒꯅꯦ ꯐꯣꯟ ꯉꯥꯡꯅꯔꯤꯁꯦ
ꯅꯪꯒꯤ ꯑꯉꯥꯡꯁꯤꯡꯗꯣ ꯌꯥꯝꯃꯟꯗꯅ ꯇꯜꯂꯦꯗ
ꯃꯃꯥꯗꯣ ꯑꯝꯇ ꯍꯥꯏꯌꯣꯅꯦ
ꯃꯃꯥꯗꯤ ꯁꯣꯝꯗ ꯁꯥꯏꯀꯜ ꯊꯧꯔꯒ ꯉꯥꯔꯤ ꯂꯧꯕ ꯆꯠꯈ꯭ꯔꯦꯗ
ꯍꯣꯏꯅꯦ ꯃꯃꯥꯏ ꯅ ꯂꯩꯁꯥꯕꯤ ꯁꯥꯔꯒ ꯂꯩꯈ꯭ꯔꯦꯅꯦ ꯑꯩꯈꯣꯏꯗꯤ ꯁꯤꯗ ꯃꯤꯅ ꯁꯤꯗ ꯑꯩꯈꯣꯏꯗ ꯑꯩꯈꯣꯏꯗꯤ ꯁꯤꯗ ꯃꯤꯅ ꯍꯟꯅꯨꯕꯤꯒꯤ ꯃꯤꯡꯊꯣꯜ ꯄꯥꯡꯉꯤ ꯦ ꯃꯃꯥꯥꯁ ꯍꯥꯏꯌꯦ ꯀꯥꯏꯅ ꯍꯥꯏꯒꯗꯧꯕ ꯂꯣꯏꯔꯦ ꯑꯩꯈꯣꯏꯗꯤ
ꯎꯖꯤꯕꯤꯒ ꯂꯣꯏ ꯁꯨꯈ꯭ꯔꯦ ꯅꯠꯇ꯭ꯔꯥ ꯍꯤꯟꯗꯔꯤꯗ ꯎ ꯍꯥꯗ ꯆ ꯍꯥꯏꯕꯗꯤ
ꯄꯨꯡ ꯀꯌꯥꯗ ꯆꯥꯛ ꯆꯥꯒꯦꯔꯣꯕ
ꯑꯍꯥ ꯑꯁꯅꯦ ꯃꯨꯟꯗ꯭ꯕꯒꯤꯅꯤꯅꯦ ꯑꯩꯈꯣꯏꯒꯤ ꯁꯦꯞꯁꯤꯁꯨ ꯁꯤ ꯑꯩꯈꯣꯏꯒꯤ ꯁꯦꯐꯅ ꯇꯞꯄꯁꯤ ꯑꯥ ꯂꯥꯟ ꯂꯥꯛꯂꯗꯤ ꯆꯦꯟꯕꯁꯨ
ꯀꯔꯤꯅꯣ ꯏꯇꯩ ꯂꯥꯛꯄ ꯉꯥꯏꯔꯣꯏꯗ꯭ꯔꯣ
ꯅꯥꯇꯩ ꯂꯥꯛꯄ ꯉꯥꯏꯔꯗꯤ ꯆꯈꯥꯎ
ꯏ
ꯑꯣ ꯄꯜꯂ
ꯃꯣꯃꯣ ꯄꯨꯔꯛꯑꯣ ꯍꯥꯏꯌꯨꯅ ꯀꯩꯅꯣ ꯃꯣꯃꯣ ꯄꯨꯔꯛꯑꯣ ꯍꯥꯏꯌꯣ ꯎꯝ ꯇꯥꯕ꯭ꯔꯣ
ꯠꯇꯗꯣ
ꯀꯔꯤꯅꯣ ꯅꯦꯕꯣꯛ ꯌꯥꯗꯕ ꯃꯥꯜꯂꯦ
ꯑꯁ ꯑꯦ ꯃꯇꯥꯡ ꯃꯇꯝꯅꯅꯦ
ꯏ ꯏ ꯏ ꯂꯥꯛ ꯀꯣꯛꯄ ꯉꯥꯏꯔꯣꯏꯗ꯭ꯔꯣꯕ ꯑꯩꯅ ꯉꯥꯡꯕꯗꯤ ꯇꯥꯕ꯭ꯔꯥ ꯍꯂꯣ
ꯉꯥꯏꯒꯅꯤ ꯉꯥꯏꯔꯣꯏ ꯇꯥꯏꯌꯦ ꯅꯪꯅ ꯉꯥꯡꯕꯗꯤ ꯑꯩꯈꯣꯏꯒꯤ ꯁꯤꯅꯦ ꯑꯗꯨꯝ ꯌꯥꯔꯣꯏꯗꯕꯅꯦ ꯉꯥꯏꯒꯅꯤ ꯉꯥꯏꯔꯣꯏ ꯀꯔꯤ ꯅꯇꯩꯕꯨ ꯄ꯭ꯔꯥꯏꯝ ꯃꯤꯅꯤꯁꯇꯔꯣ
ꯑꯗꯨꯅꯦ ꯃꯣꯃꯣ ꯄꯨꯔꯛꯑꯣ ꯍꯥꯏꯕ ꯌꯥꯗ꯭ꯔꯣ
ꯑꯁ ꯃꯣꯏ ꯃꯣꯃꯣꯗꯣ ꯍꯧꯖꯤꯛꯇꯤ ꯄꯥꯡꯕꯨ ꯄꯨꯔꯛꯄ ꯌꯥꯗꯦꯕ ꯃꯁꯤꯡ ꯊꯤꯑꯦ ꯍꯥꯏꯌꯦꯕ ꯅꯪ ꯅ ꯁꯤꯗ ꯑꯩꯅ ꯍꯥꯏꯔꯤꯕ
ꯀꯣꯔꯤꯅꯣ ꯑꯗꯨ ꯃꯤꯁꯤꯡ ꯆꯞ ꯆꯥꯅ ꯄꯤꯔꯛꯄ꯭ꯔꯣ
ꯍꯣꯏ ꯑꯗꯨꯃꯥꯏꯅ ꯇꯧꯕ ꯃꯥꯜꯂꯦ
ꯃꯅꯦ
ꯃꯤꯁꯨ ꯄ꯭ꯔꯣꯐꯤꯠ ꯊꯤꯃꯟꯗꯅ ꯂꯤꯛꯄꯒꯁꯤꯦ ꯈꯪꯗ꯭ꯔꯦ
ꯑꯩꯗꯤ ꯅꯣꯏ ꯃꯣꯃꯣꯒꯨꯝꯕ ꯅꯨꯡꯉꯥꯏꯅ ꯆꯥꯔꯒ ꯂꯩꯒꯦꯔꯥ ꯈꯜꯂꯒ ꯆꯥꯗꯕ ꯃꯥꯥꯟꯅꯩ
ꯀꯗꯥꯏꯗꯒꯤ ꯄꯨꯔꯛꯈꯤꯗ꯭ꯔꯦ ꯍꯥꯟꯅꯗꯤ ꯄꯨꯔꯛꯑꯝꯃꯦ ꯑꯗꯨ ꯑꯁ ꯈꯔ ꯉꯪꯅꯕꯗꯒꯤ ꯄꯨꯔꯛꯇ꯭꯭ꯔꯦ
ꯍꯝ
ꯑ ꯁꯤ ꯏꯟꯆꯀꯦ
ꯍꯥꯔꯗꯝꯗꯤ ꯀꯔꯤ ꯇꯧ ꯂꯩꯕ꯭ꯔꯣ
ꯃꯥꯗꯤ ꯀꯩꯗꯧꯒꯦꯔꯅꯦ ꯑ ꯆꯥꯛ ꯌꯦꯟꯁꯥꯡ ꯊꯣꯡꯉꯒ ꯂꯩ ꯑꯩꯅ ꯁꯦꯐ ꯑꯣꯏꯅ ꯌꯣꯛ
ꯀꯔꯤꯅꯣ ꯍꯔꯗꯝꯒ ꯏꯆꯦ ꯆꯠꯂꯦ ꯍꯥꯏꯕꯅ
ꯅꯠꯇꯦꯍꯦ ꯅꯠꯇꯦꯗꯤ ꯁꯩꯀꯜ ꯁꯩꯀꯜꯅꯔ ꯑꯃꯨꯛ ꯈꯣꯡꯔꯥ ꯆꯠꯈ꯭ꯔꯦ
ꯑꯁ ꯅꯍꯥꯟꯒꯤꯒꯨꯝꯅ ꯇꯧꯕꯅꯤꯀꯣ ꯑꯩꯅ ꯇꯧꯕꯒꯨꯝꯅ
ꯈꯪꯗꯦ ꯈꯪꯗꯦ
ꯑꯗꯨ ꯂꯩꯕ ꯀꯥꯟꯗ ꯅꯪꯁꯨ ꯌꯥꯎꯕ꯭ꯔꯥ
ꯈꯔꯤ ꯈꯔꯤ ꯑꯦꯍꯦ ꯌꯥꯎꯗꯦ ꯌꯥꯎꯗꯦ ꯑꯥ ꯑꯥ ꯌꯥꯎꯗꯦ
ꯅꯔꯏꯐꯥꯎ ꯐꯩꯍꯦ
ꯑꯩꯅ ꯇꯧꯕꯗꯨ ꯎꯍꯧꯗꯕꯅꯤꯅ ꯄꯔꯥꯏꯨ ꯍꯌꯦ
ꯅꯦ
ꯎꯝ ꯅꯪꯒꯤꯗꯣ ꯑꯗꯨꯗꯣ ꯀꯃꯥꯏꯅ ꯇꯧꯋꯦꯕ ꯂꯩꯅ
ꯎꯝ
ꯑꯁꯤ ꯃꯤꯁꯦ ꯃꯤꯒꯤ ꯃꯃꯤꯡ ꯀꯟ ꯄꯜ ꯄꯜꯂꯒ ꯉꯥꯡꯒꯤꯕꯅꯦ ꯀꯣ
ꯑꯩꯔꯣ
ꯑꯝ
ꯄꯟꯗ꯭ꯔꯗꯤ ꯀꯩꯅꯣ
ꯌꯥꯗꯕꯅꯤ ꯑꯣ
ꯑꯣ ꯑꯣ ꯑꯣ ꯑꯣ
ꯑꯗꯨ ꯀꯩꯅꯣꯗꯨ ꯃꯥꯒꯤ ꯅꯝꯕꯔ ꯂꯩꯌꯦ ꯄꯥꯝꯕꯒꯤꯔꯣ ꯁꯦꯁ
ꯄꯥꯝꯗꯦ ꯄꯥꯝꯗꯦꯗ ꯄꯥꯝꯗꯦ
ꯎꯕ ꯀꯥꯏꯗꯣꯏꯅꯦ ꯑꯩꯈꯣꯏꯁꯨ
ꯀꯔꯤ
ꯈꯪ ꯁꯨꯝ ꯍꯥꯏꯕ ꯋꯥꯅꯤꯗ ꯎꯋꯦꯅ ꯑꯝ ꯀꯩꯅꯣꯅꯦ ꯁꯨꯃꯥꯏꯅꯅꯦ ꯋꯥꯔꯤꯁꯦ ꯁꯨꯝꯗꯧꯕꯅꯦꯕ
ꯑꯥ ꯑꯥ
ꯇꯕꯤꯕ꯭ꯔꯣ ꯕꯣꯜ ꯌꯦꯡꯕ ꯆꯠꯄꯤꯔꯦ
ꯇꯥꯢꯌꯦ
ꯍꯣꯏ ꯁꯦ ꯐꯨꯠꯕꯣꯜ ꯌꯦꯡꯕ ꯆꯠꯄꯤ ꯔꯦ ꯑꯗꯨꯒꯗꯤ ꯎꯝ ꯅꯪꯒꯤ ꯊꯥꯏꯅꯒꯤ ꯑꯦꯛꯁꯇꯣ ꯊꯦꯡꯅꯕꯤꯔꯦ
ꯀꯗꯥꯏꯗꯔꯣ
ꯑꯁ ꯑꯁꯤ ꯄꯣꯂꯣ ꯒ꯭ꯔꯥꯎꯟ ꯁꯥꯟꯅꯕꯗꯣꯍꯦ ꯄꯣꯂꯣꯒ꯭ꯔꯥꯎꯟ
ꯑꯦ ꯏꯆꯦ ꯅꯣꯏ ꯌꯦꯡꯕꯆꯠ
ꯍꯣꯏ ꯍꯣꯏ ꯑꯁ ꯌꯥꯎꯔꯤꯕ ꯅꯤꯅꯥꯍꯦ ꯅꯪꯒꯤꯗꯨꯅ ꯑꯦꯛꯁꯇꯨꯅ ꯀꯦꯞꯇꯦꯟꯒ ꯑꯣꯏꯔꯤꯕꯅꯤꯅꯦ
ꯀꯔꯤ ꯒ꯭ꯔꯨꯞꯅꯣ ꯍꯥꯏꯁꯦ
ꯖꯟ ꯂꯥꯡ ꯍꯣꯏꯒꯤꯗꯣ ꯈꯪꯗꯕ꯭ꯔꯣ
ꯑꯣ ꯖꯟ ꯂꯥꯡ ꯈꯣꯏ ꯏꯝꯐꯥꯜꯗ ꯁꯥꯟꯅꯕ꯭ꯔꯣ
ꯍꯣꯏ ꯅꯍꯥꯟꯗꯨ ꯌꯦꯡꯕ ꯆꯠꯄꯅꯦ ꯅꯆꯦꯒ ꯑꯈ‌ꯣꯏ
ꯖꯟꯂꯥꯡ ꯈ‌ꯣꯏ ꯏꯝꯐꯥꯜꯗ ꯀꯔꯤꯒꯤ ꯁꯅꯕ꯭ꯔꯣ
ꯃꯣꯏ ꯀꯞ ꯑꯃ ꯂꯩꯕꯅꯦ ꯆꯥꯟꯗꯦꯜꯒꯤꯗ ꯄꯨꯊꯣꯛꯔꯒ
ꯑꯣ ꯑꯩꯈꯣꯏ ꯈꯨꯟꯒꯤ ꯃꯤ ꯌꯥꯎꯗꯦ
ꯑꯩꯈꯣꯏ ꯈꯨꯟꯒꯤꯗꯤ ꯌꯥꯎꯋꯤ ꯀꯩꯅꯣ ꯑꯥ ꯎ ꯑꯕꯨꯡꯉꯣ ꯌꯥꯎꯋꯤꯅ
ꯃꯊꯅꯥ
ꯎꯝ ꯃꯈꯣꯏ ꯈꯨꯟꯒꯤꯗꯤ ꯍꯣꯏ
ꯉꯝꯕ꯭ꯔꯣ
ꯑꯁ ꯀꯗꯥꯏ ꯉꯝꯒꯦꯔꯣ ꯃꯦꯠꯁ ꯑꯍꯨꯝ ꯁꯥꯟꯅꯔꯒ ꯑꯍꯨꯝꯃꯛ ꯄꯣꯕꯕꯨ
ꯑꯣ
ꯑꯗꯨꯁꯨꯣ ꯐꯔꯁꯇꯤ ꯑꯍꯣꯏ ꯑꯩꯈꯣꯏꯁꯨ ꯑꯗꯨꯝ ꯁꯦꯂꯦꯕ꯭ꯔꯦꯠ ꯇꯧꯔꯤꯕꯅꯤ ꯋꯥ ꯎꯝ ꯃꯔꯝꯗꯤ ꯑꯗꯨꯅꯦ ꯑꯁ ꯑꯗꯨꯒ ꯑꯁ ꯀꯦꯞꯇꯦꯟꯒ ꯑꯣꯏꯕ ꯁꯥꯕꯅꯦ ꯑꯁ ꯎꯑꯦ ꯀꯩꯅ ꯅꯆꯦꯗꯤ ꯏꯁ ꯍ‌ꯦꯛ ꯍꯧꯕꯗꯒꯤ ꯁꯤꯗꯒꯤ ꯂ‌ꯣꯏꯅ ꯀꯦꯞꯇꯦꯟ ꯑꯣꯏꯌꯦ ꯍꯥꯏꯕꯗꯒꯤ ꯃꯥꯅ ꯑꯦꯁ ꯑꯗꯨꯗꯤ ꯌꯥꯔꯣꯏ ꯀꯔꯤ ꯀꯔꯤꯔꯥ ꯃꯥꯅ ꯉꯥꯡꯕꯗꯨꯕꯣ ꯑꯦ ꯑꯗꯨ ꯀꯦꯞꯇꯦꯟꯗꯣ ꯂꯧꯊꯣꯛꯑꯣꯅ ꯂꯥꯛꯒꯗꯕꯅꯦ ꯎꯄꯥꯏ ꯂꯩꯇꯦ ꯖꯟ ꯂꯥꯡꯗꯤ ꯃꯤꯅ ꯂꯥꯎꯗꯤ ꯂꯥꯎꯗꯤꯗ ꯑꯩꯈꯣꯏꯅ ꯐꯥꯕꯅꯤꯗ ꯃꯥ ꯂꯥꯎꯒꯅꯤ ꯍꯥꯏꯕ ꯁꯥꯕꯅꯤ ꯑꯗꯨ ꯅꯨꯃꯤꯠꯇꯣ ꯃꯥꯅ ꯂꯥꯛꯄ ꯅꯨꯃꯤꯠꯇꯣ ꯀ ꯖꯟ ꯂꯥꯡꯒ ꯁꯥꯟꯅꯕꯅꯦꯕ ꯑꯗꯨ ꯁꯥꯟꯅꯕ ꯒ꯭ꯌꯥꯟ ꯍꯣꯏ ꯑꯗꯨꯒꯤ ꯅꯆ‌ꯦꯅꯥ ꯑꯁ ꯑꯩꯗꯤ ꯌꯥꯏꯔꯤꯄꯣꯛ ꯁꯄꯣꯔꯠꯅꯤ ꯍꯥꯏ
ꯀꯃꯥꯏꯅ ꯇꯧꯕ꯭ꯔꯣ ꯃꯁꯛꯇꯤ ꯀꯃꯥꯏꯅ
ꯑ ꯕ‌ꯣꯝ ꯃꯥꯜꯂ‌ꯦ ꯑꯥ ꯍꯣꯏ ꯌꯥꯝ ꯅꯣꯏꯕꯗꯤ ꯅꯠ ꯇꯦꯗ ꯑꯗꯨꯁꯨ ꯌꯦꯡꯊꯤꯕꯒꯤ ꯍꯥꯏꯕ ꯋꯥꯅꯤ
ꯍꯣꯏꯗ ꯑꯗꯨꯃꯅꯁꯨ ꯌꯦꯡꯈꯤ ꯀꯩꯅꯣꯗ
ꯏꯁ ꯏꯁ ꯌꯥꯝ ꯏꯁꯣꯔ ꯊꯥꯖꯒꯟꯕꯤꯔꯣꯕ ꯌꯥꯝꯅ ꯐꯣꯔꯒꯤꯐꯅꯦꯁ
ꯍꯣꯏꯅꯦ ꯍꯧꯖꯤꯛ ꯃꯇꯝꯗꯤ ꯐꯣꯔ ꯒꯤꯐꯅꯦꯁ ꯄꯤꯌꯣ ꯍꯥꯏꯅ ꯅꯍꯥꯟ ꯍꯥꯏꯕꯗꯣ ꯅꯪ ꯇꯥꯗꯦ
ꯌꯥꯗꯦ ꯑꯩꯈꯣꯏ ꯐꯣꯔ ꯒꯤꯐꯅꯦꯁ ꯆꯪꯂꯗꯦ
ꯍꯧꯖꯤꯛꯇꯤ ꯑꯗꯨꯒꯨꯝꯕ ꯐꯣꯔꯒꯤꯐꯅꯦꯁ ꯑꯣꯏꯈ꯭ꯔꯕꯅꯦ ꯑꯩꯁꯨ ꯑꯩꯒꯤ ꯃꯥꯁꯨꯨ ꯃꯥꯒꯤ
ꯄ ꯁꯣꯝꯗ ꯑꯩꯁꯨ ꯑꯩꯒꯤ ꯃꯥꯁꯨ ꯃꯥꯒꯤꯒ ꯌꯥꯝ ꯇꯧꯅꯔꯤ ꯑꯩꯈꯣꯏꯅꯗꯤ ꯁꯣꯝꯗ ꯑꯦ ꯑꯗꯨ ꯅꯨꯄꯥꯗꯣ ꯇꯧꯁꯦ ꯀꯥꯏꯅꯒ ꯍꯥꯏꯅꯔꯤꯕ
ꯍꯦ ꯌꯥꯗꯦ ꯑꯗꯨ ꯌꯥꯗꯦ ꯈꯪꯗꯕ ꯁꯥꯒꯗꯧꯕꯅꯦ ꯅꯣꯏꯅꯁꯨ ꯈꯪꯗꯕ ꯁꯥꯕ ꯑꯩꯈꯣꯏꯅꯁꯨ ꯑꯗꯨ ꯑꯗꯨꯅꯦ
ꯑꯁ ꯆꯨꯝꯅꯒꯤ ꯁꯨꯝ ꯑꯁ ꯐꯖ ꯑꯦ ꯀꯩꯅꯣ ꯇꯧꯗꯦ ꯏꯅꯥꯎ ꯅꯨꯨꯄꯥ ꯑꯩꯒ ꯂꯩꯃꯤꯟꯅꯕꯗꯣ ꯑꯗꯨꯅꯒ ꯑꯗꯨ ꯅꯨꯄꯥꯗꯣ ꯈꯔ ꯊꯥꯒꯠꯂꯛꯄ ꯑꯩꯈꯣꯏꯒꯤ ꯃꯃꯥꯡꯗ ꯑꯗꯨꯒꯤ ꯑꯩꯈꯣꯏꯅ ꯇꯃꯤꯟꯅ ꯂꯛ ꯅꯪꯅ ꯀꯩ
ꯑꯗꯨ ꯑꯗꯨ ꯅꯨꯄꯥꯒꯤ ꯑꯩꯈꯣꯏ ꯃꯃꯥꯡꯗ ꯗꯤ ꯍꯥꯏꯕ꯭ꯔꯣ
ꯍꯥꯏꯗꯦꯍꯦ
ꯍꯣꯏꯅꯦ ꯑꯗꯨꯁꯨ ꯅꯣꯏꯅ ꯑꯗꯨ ꯅꯣꯏꯅ ꯉꯥꯡꯕ ꯀꯥꯟ
ꯅꯠꯇꯦ ꯁꯨꯃꯥꯏꯅꯅꯦꯕ ꯑ ꯅꯣꯛꯆꯅꯤꯡꯗ꯭ꯔꯣ ꯅꯣꯛꯆꯅꯤꯡꯗ꯭ꯔꯣ ꯀꯔꯤꯁꯨ ꯍꯥꯏꯗꯦ ꯅ ꯏꯆꯦꯅꯁꯨ ꯋꯥꯔꯤꯁꯨ ꯂꯤꯗꯦ ꯀꯔꯤꯁꯨ ꯍꯥꯏ
ꯅꯠꯇꯦ ꯀꯔꯤ ꯅꯣꯏꯅ ꯄꯪꯈꯥꯏ ꯍꯥꯏ ꯊꯤꯔꯝꯂꯗꯤ ꯍꯥꯏꯕ
ꯍꯥꯏꯌꯦ ꯑꯗꯨꯁꯨ ꯅꯪꯗꯤ ꯄꯟꯗꯦꯅ ꯑꯩꯈꯣꯏꯅ ꯑꯁ ꯑꯗꯨ ꯅꯨꯄꯥꯕꯨ ꯌꯥꯗ꯭ꯔꯗꯤ ꯌꯥꯗꯦ ꯍꯥꯏꯔꯗꯤ ꯂꯣꯏꯔꯦꯅꯣ ꯑꯗꯨꯗ ꯅꯪꯅꯦ ꯈꯪꯒꯦꯔꯣ
ꯅꯠꯇꯦ ꯑꯩꯅ ꯍꯥꯏꯗꯤ ꯅꯠꯇꯦ ꯀꯔꯤ ꯃꯔꯝꯒꯤ ꯌꯦꯡꯊꯤꯕ꯭ꯔꯥ ꯍꯥꯏ ꯍꯥꯏꯔꯗꯤ
ꯍꯪꯗꯦ ꯍꯪꯉꯁꯨ ꯀꯔꯤ ꯇꯧꯕ꯭ꯔꯥ ꯍꯪꯉꯁꯨ ꯑꯩꯈꯣꯏ ꯈꯣꯡꯈꯪ ꯈꯪꯗꯦ ꯌꯥꯗꯗꯤ ꯌꯥꯗꯦ ꯇꯨꯃꯤꯟ ꯂꯩꯌꯣ ꯍꯥꯏꯔꯒ ꯇꯣꯛꯈ꯭ꯔꯕꯕꯨ ꯀꯔꯤ ꯅꯪꯅ ꯀꯔꯤ ꯋꯥ ꯌꯥꯝ ꯁꯦꯟꯁꯤꯇꯤꯚꯅꯦꯀꯣ
ꯅꯣ ꯅꯣ ꯑꯗꯨ ꯑꯣꯏꯕ ꯅꯠꯇꯦ ꯍꯥ ꯁꯤ ꯌꯣꯛꯑꯣ
ꯑꯥꯎ ꯀꯔꯤꯗ ꯈꯪꯗꯦꯕ